ꯇꯥꯔꯕꯣ
ꯇꯔꯦ
ꯎꯝ ꯆꯥꯛ ꯆꯥꯔꯕꯣ
ꯆꯔ
ꯀꯩ ꯀꯩ ꯃꯊꯦꯜ ꯆꯥꯊꯔꯕꯣ ꯉꯁꯤꯗꯤ
ꯉꯁꯤꯗꯤ ꯃꯌꯥꯝ ꯌꯥꯝꯃꯦ ꯕꯣꯔꯥꯔꯣ ꯁꯤꯡꯖꯨꯔꯣ ꯑꯗꯒꯤ
ꯍꯥꯎꯕ ꯃꯥꯇꯅꯤꯅꯦ ꯑ ꯍꯥꯎ ꯃꯥꯇ ꯆ
ꯆꯥ ꯊꯔ ꯁꯤꯗꯤ ꯅꯠꯇꯦ ꯑꯩꯈꯣꯏ ꯑꯆꯝꯕ ꯍꯥꯏꯗꯤ ꯑꯇꯣꯞ ꯑꯇꯣꯞꯄ ꯍꯦꯟꯅ ꯆꯥꯕꯗꯨꯅ ꯍꯥꯎꯋꯦꯗ ꯃꯌꯥꯟ ꯃꯌꯥꯟ ꯍꯥꯏꯗꯤ ꯃꯈꯜ ꯃꯊꯦꯜ ꯆꯥꯕꯗ ꯑꯗꯨꯅ ꯍꯦꯟꯅ ꯌꯦꯟ ꯆꯥꯔ ꯌꯦꯟ ꯈꯛꯇ ꯆꯥꯕꯒꯤ ꯑꯍꯥꯎꯕꯗꯨꯗꯤ ꯃꯈꯥ ꯃꯈꯥ ꯍ
ꯑꯁ ꯑꯩꯗꯤ ꯑꯆꯝꯕ ꯆꯥꯕꯅ ꯍꯦꯟꯅ ꯄꯥꯝꯃꯦ ꯍꯧꯖꯤꯛꯀꯥꯟꯗꯣ ꯊꯥꯎ ꯆꯥꯕꯗꯨꯁꯨ ꯄꯨꯛꯁꯨ ꯌꯥꯝ ꯅꯨꯡꯉꯥꯏꯇꯦꯕ ꯑꯗꯨꯗꯨꯒ ꯏꯁꯥꯁꯨ ꯌꯥꯝ ꯅꯣꯏꯈꯠꯂꯤꯗꯅ ꯊꯥꯎ ꯏꯁꯥꯗꯁꯨ ꯐꯕ ꯑꯝꯇ ꯂꯩꯇꯦꯕ ꯑꯗꯨꯗꯨꯅ ꯑꯩꯗꯤ ꯃꯅꯥ ꯃꯁꯤꯡꯒꯨꯝꯕꯅ ꯑꯌꯥꯝꯕ ꯆꯥꯅꯤꯡꯉꯦ ꯍꯥꯏꯗꯤ ꯀꯥꯂꯦꯟ ꯊꯥꯅꯤꯅ ꯑꯁꯤꯟꯕꯒꯨꯝꯕ ꯊꯣꯡꯕ ꯑꯗꯨꯝꯕꯅꯁꯨ ꯍꯥꯎꯋꯤꯗꯅꯀꯣ ꯁꯤꯡꯖꯣꯝꯒꯨꯝꯕ ꯑꯃꯁꯨ ꯑꯗꯨꯨ ꯅꯗ꯭ꯔ ꯁꯂꯥꯠꯀꯨꯝꯕ ꯑꯃꯒ ꯇꯧꯔꯒ ꯆꯥꯕꯗꯣ ꯑꯗꯨꯅ ꯍꯦꯟꯅ ꯄꯥꯝꯃꯦ
ꯕꯣꯔꯥꯒꯨꯝꯕ ꯈꯔ ꯍꯥꯞꯆꯤꯜꯂꯒꯀꯣ ꯑꯗꯨꯗ ꯅꯠꯇ꯭ꯔꯁꯨ ꯉꯥ ꯑꯇꯥꯎ ꯃꯆꯥꯡ ꯈꯛ
ꯑꯪ ꯑꯗꯨꯅꯁꯨ ꯍꯦꯟꯅꯅꯦ ꯀꯩ ꯍꯥꯏꯅꯤ ꯑꯩꯈꯣꯏꯗ ꯁꯨꯝ ꯆꯥꯕꯗ ꯌꯥꯝ ꯍꯥꯎꯖꯔꯒꯦ ꯉꯥꯅꯝ ꯊꯨꯝꯝꯕꯗꯣ ꯑꯗꯨꯃꯥꯏꯅ ꯇꯧꯕꯅꯦ ꯉꯁꯨ ꯑꯩ ꯀꯩꯅꯣ ꯇꯧꯁ ꯂꯣꯏ ꯉꯁꯥꯏ ꯊꯥꯎ ꯈꯤꯇꯪ ꯆꯥꯥꯁꯜꯂꯨꯔꯦꯕ ꯆꯥꯛꯇꯣ ꯂꯃꯟꯕ ꯑꯗꯨꯗꯨꯒꯤ ꯕꯤꯁꯥꯗ ꯄꯣꯠ ꯂꯩꯕ ꯆꯠꯂꯨꯕꯅꯦꯕ ꯑꯗꯒꯤ ꯆꯥꯛꯇꯣ ꯂꯥꯞꯃꯟꯕꯒꯤ ꯀꯩꯅꯣ ꯇꯧꯔꯕ ꯎꯝ ꯀꯩꯀꯥ ꯈꯔ ꯍ ꯇꯦꯜ ꯑꯆꯥꯄꯣꯠ ꯈꯔ ꯆꯥꯁꯤꯜꯂꯨꯔꯦꯕ ꯐꯥꯁ ꯐꯨꯗꯀꯤ ꯑꯗꯨꯒꯤꯕ ꯑꯩ ꯍꯧꯖꯤꯛ ꯏꯁꯤꯡ ꯊꯛꯄꯗ ꯊꯛꯄꯗ ꯊꯛꯄꯗ
ꯑꯗꯨ ꯏꯁꯤꯡꯗꯁꯨ ꯄꯨꯛꯊꯜꯂꯕꯅꯦ ꯀꯥꯂꯦꯟ ꯊꯥꯁꯤꯗꯤ
ꯁꯥꯕꯒꯤꯅꯦ ꯑꯩꯗꯤ ꯑꯩꯗꯤ ꯈꯨꯠꯁꯥꯁꯥꯕꯒꯤ ꯍꯨꯃꯥꯡꯁꯨ ꯌꯥꯝ ꯊꯣꯛꯄꯒꯤ ꯏꯁꯤꯡꯁꯨ ꯑꯃꯨꯛ ꯌꯥꯝ ꯊꯛꯑꯦꯕ ꯅꯣꯡꯃꯗ ꯑꯩ ꯍꯧꯖꯤꯛ ꯍꯧꯖꯤꯛ ꯀ ꯅꯣꯡꯃꯗ ꯏꯁꯤꯡꯁꯦ ꯅꯣꯡꯃꯗ ꯂꯤꯇꯔ ꯑꯍꯨꯝꯗꯤ ꯑꯗꯨꯝ ꯍꯦꯜꯂꯝꯒꯅꯦꯕ ꯑꯩꯅ ꯊꯛꯏ ꯃꯌꯥꯝꯁꯦ ꯑꯗꯨ ꯑꯩꯗꯣ ꯈꯔ ꯑꯗꯨꯝ ꯍꯦꯟꯅꯁꯨ ꯊꯛꯅꯤꯡꯅꯤꯡꯕ ꯍꯥꯏꯕꯗꯤ ꯑꯩꯗꯣ ꯅꯨꯡꯁꯨ ꯂꯩꯌꯦꯕꯀꯣ ꯀꯤꯠꯅꯤꯗ ꯑꯗꯨꯗꯨꯒꯤ ꯅꯨꯡꯗꯨꯁꯨ ꯑꯩꯒꯤꯗꯨ ꯇꯥꯕ ꯉꯝꯅꯤ ꯍꯥꯏꯕꯒꯤ ꯈꯪꯕ꯭ꯔꯥ ꯑꯃꯗꯤ ꯈꯔ ꯇꯥꯕ ꯍꯧꯔꯛꯑꯦꯕ ꯑꯗꯨꯗꯨꯒꯤ ꯑꯗꯨꯝ ꯏꯁꯤꯡꯗꯣ ꯌꯥꯝ ꯊꯛꯑꯣ ꯍꯥꯏꯕꯒꯤ ꯑꯗꯨꯒꯤꯁꯨ ꯑꯩꯅ ꯏꯁꯤꯡꯗꯣ ꯌꯥꯝ ꯊꯛꯅꯤꯡꯕ
ꯎ ꯑꯁ ꯚꯔꯦ ꯑꯗꯨ ꯅꯨꯡ ꯂꯩꯕꯩ
ꯑꯩ ꯑꯗꯨ ꯌꯦꯡꯉ ꯑꯩ ꯉꯁꯤ ꯉꯔꯥꯡꯁꯦ ꯄꯨꯣꯛꯁꯤ ꯑꯗꯨꯝ ꯏꯔꯦꯡ ꯂꯦꯡ ꯈꯠꯂꯒ ꯌꯦꯛ ꯌꯦꯛ ꯀꯨꯝꯁꯨ ꯇꯧꯔꯒ ꯁꯨꯝ ꯅꯨꯡꯉꯥꯏꯇꯕꯗꯣ ꯑꯗꯨꯃꯥꯏꯅ ꯇꯧꯋꯦꯕ ꯉꯁꯤ ꯉꯔꯥꯡꯗꯣ ꯄꯨꯛꯇꯣ ꯌꯥꯝ
ꯊꯥꯕꯅ ꯂꯃꯥꯏꯅ ꯐꯨꯝꯕ ꯑꯗꯨꯝ ꯃꯉꯥꯏ
ꯎ
ꯑꯃꯗ ꯑꯃꯨꯛ ꯐꯨꯝ ꯑꯃꯗ ꯑꯃꯨꯛ ꯐꯨꯝ
ꯍꯣꯏ ꯅꯪ ꯍꯌꯦꯡ ꯂꯥꯏꯔꯤꯛꯇꯣ ꯀꯥꯎꯗꯕꯤꯗ ꯑꯝꯇ ꯄꯤꯔꯝꯃꯨꯀꯣ
ꯍꯣꯏ ꯍꯣꯏ
ꯑꯩ ꯅꯪꯒꯤ ꯑ ꯀꯣꯆꯤꯡꯗ ꯄꯨꯊꯣꯛꯄꯤꯔꯣ ꯑꯩ ꯅꯪꯒꯤ ꯄꯩꯁꯥꯗꯣ ꯇ ꯄꯤꯗ꯭ꯔꯤ ꯀꯥꯎꯋꯦ ꯑꯩ ꯍꯌꯦꯡ ꯂꯥꯏꯔꯤꯛꯇꯨꯗ ꯍꯥꯄꯛꯑꯒꯦ ꯅꯍꯥꯟꯅ ꯍꯥꯄꯛꯑꯒꯦ
ꯎꯝ ꯑꯍꯥꯟꯕ ꯄ꯭ꯔꯦꯛ ꯄ꯭ꯔꯦꯛ ꯂꯥꯎꯕ
ꯐꯣꯏ ꯕꯦꯡꯇ ꯆꯠꯂꯨꯔꯒ ꯍꯥ
ꯑꯥ ꯊꯝꯖꯤꯜꯂꯦ
ꯑꯩ ꯃꯇꯝ ꯂꯦꯝꯕ ꯈꯪꯗ꯭ꯔꯦꯕ ꯍꯧꯖꯤꯛ ꯑꯩ ꯂꯥꯏꯔꯤꯛꯁꯨ ꯄꯥꯅꯤꯡ ꯅꯠꯇ꯭ꯔꯦꯕ ꯑꯩ ꯅꯤꯡꯊꯧꯀꯥꯕ ꯅꯨꯃꯤꯠꯇꯒꯤ ꯄꯥꯕ ꯍꯧꯒꯅꯤꯕ ꯂꯥꯏꯔꯤꯛꯑ
ꯎꯝ ꯀꯔꯤ ꯂꯩꯅꯥꯏꯔꯤꯛꯇꯅ ꯍꯧꯗꯣꯏꯁ
ꯑꯣꯖ ꯌꯥꯎꯇꯗꯤ ꯁꯥꯇ꯭ꯔꯁꯤꯂꯥꯏ ꯄꯥꯕ ꯍꯩꯇ꯭ꯔꯦꯕ
ꯌꯨ ꯄ ꯁꯤ ꯂ ꯀ ꯀ꯭ꯂ ꯀ꯭ꯂꯥꯁ
ꯍꯣꯏ ꯑꯣꯖꯥ ꯑꯃꯅꯤ ꯏꯌꯦ ꯑꯩꯒꯤ ꯄꯂꯥꯛ ꯇꯔꯥ ꯇꯔꯥ ꯄꯤꯔꯒ ꯊꯥꯝꯃꯒꯦ
ꯎꯝ ꯄꯥꯏꯈ꯭ꯔꯦꯗ ꯄꯥꯏꯈ꯭ꯔꯦꯗ ꯂꯨꯄꯥ ꯂꯥꯛ ꯇꯔꯥ
ꯑꯁ ꯀꯥꯏꯗꯒꯤ ꯄꯩꯁꯥꯗꯤ ꯈꯨꯄꯥꯏ ꯑꯃꯅꯤ ꯀꯩꯅꯣ ꯊꯝꯐꯝꯝ ꯂꯩꯇꯗꯅ
ꯋꯥꯔꯕꯅꯤ ꯃꯈꯥ ꯊꯪꯃꯨꯔ ꯄꯠꯇꯅꯕ ꯍꯨꯟꯕꯨ ꯍꯨꯟꯗꯣꯛꯄꯕꯨ ꯌꯥꯎꯈ꯭ꯔꯕꯅꯤꯅꯦ
ꯑꯥ
ꯁꯤꯖꯤꯟꯅꯕꯕꯨꯗꯤ ꯑꯗꯨꯝ ꯌꯥꯅꯦꯕ ꯑꯗꯨ ꯀꯩꯗꯧꯔꯨꯅꯦ ꯑꯗꯨ ꯑꯃꯨꯛ ꯁꯦꯡꯗꯅ ꯈꯣꯠꯇꯅ ꯁꯤꯖꯤꯟꯅꯔ ꯑꯗꯨꯅ ꯍꯦꯟꯅ ꯃꯇꯝ ꯃꯥꯡꯉꯦꯅ ꯑꯩꯅ ꯍꯨꯟꯗꯣꯛꯈ꯭ꯔꯕ ꯍꯥꯏꯇꯥꯔꯦ
ꯄꯗ ꯑꯇꯩ ꯑꯪꯀꯁ ꯂꯩꯕꯗꯦ ꯂꯨꯄꯥ ꯂꯥꯛꯑꯕ ꯍꯥꯏꯁꯤꯕ ꯀꯩꯅꯣ
ꯍꯣꯏ ꯑꯗꯨꯅꯦ ꯂꯨꯄꯥ ꯂꯥꯛꯄꯥꯎ ꯄꯩꯁꯥꯔꯣ ꯑꯩꯉꯣꯟꯗꯗꯤ ꯂꯨꯄꯥ ꯑꯃꯨ ꯀꯨꯝꯕꯅꯦ
ꯍꯣꯏ
ꯀꯩꯁꯨ ꯂꯩꯇꯦ ꯍꯥꯏꯕ ꯍꯣꯏ ꯑꯗꯨ ꯌꯥꯝ ꯌꯥꯝꯅ ꯍꯧꯖꯤꯛꯀꯤ ꯣꯕꯨꯛ ꯀꯩꯗꯧꯅ
ꯍꯗꯗꯔꯦ
ꯄꯨꯡ ꯑꯝꯛ ꯐꯥꯔꯣꯏ ꯂꯣꯏꯁꯤꯟꯒꯅꯤ
ꯑꯥ ꯄꯨꯡ ꯉꯝꯗꯦ ꯍꯥꯏꯔꯒꯅ ꯁꯦꯀꯦꯟ ꯑꯃ
ꯑꯗꯨꯗꯅꯦ ꯁꯛ ꯂꯣꯏꯁꯤꯟꯉ ꯊꯦꯀꯥꯄꯤ ꯑꯃꯨꯛ ꯀꯥꯞꯄꯐꯥꯎ ꯅꯪ ꯃꯣꯏ ꯂꯣꯏꯁꯤꯟꯈ꯭ꯔꯅꯤ ꯍꯧꯖꯤꯛ
ꯑꯥ
ꯅ ꯀꯩꯝꯇ ꯀꯥꯟꯅꯗꯦ ꯍꯥꯏꯕ
ꯏ ꯀꯥꯟꯗ
ꯑ
ꯎꯅꯥ ꯎꯅꯥꯒꯨꯝ ꯃꯅ ꯇꯥꯔꯒ
ꯍꯣꯏ ꯁꯨꯝ ꯀꯩꯅꯣꯝ ꯍꯪꯉꯦꯕ ꯄꯤꯛꯅꯤꯛꯀꯨꯝꯕ ꯁꯨꯝ ꯆꯠꯄꯗꯅꯦ ꯍꯕꯣ ꯆꯥꯕ ꯌꯥꯕ ꯄꯨꯔꯒ ꯆꯥꯕ ꯌꯥꯕ ꯑꯆꯥꯄꯣꯠ ꯈꯔ ꯍꯥꯏꯔꯛꯅꯦ ꯑꯩ ꯌꯦꯟ ꯉꯧꯕ ꯑꯃꯕꯨꯗꯤ ꯆꯥꯔꯅꯤꯕ
ꯎꯝ ꯑꯗꯣ ꯍꯧꯖꯤꯗꯤ ꯌꯥꯝ ꯁꯥꯟ ꯀꯥꯗꯗꯤꯅꯦꯕꯀꯣ ꯑꯃ ꯍꯥꯏꯗꯤ ꯆꯥꯕ ꯂꯣꯏꯔꯛꯄ ꯑꯣꯏꯔꯁꯨ ꯀꯣ ꯍꯧꯔꯝꯗꯥꯏ ꯑꯣꯏꯔꯁꯨ ꯐꯨꯠ ꯁꯥꯂꯑ ꯀꯥꯡꯗꯣ
ꯑꯣ ꯍꯣꯏ ꯍꯣꯏ ꯑꯗꯨꯝꯕꯗꯣ ꯍꯣꯏ ꯑꯗ ꯑꯩ ꯄꯤꯖꯥꯁꯨ ꯆꯥꯅꯤꯡꯉꯦꯕ
ꯑꯪ
ꯑꯗꯨꯗꯁꯨ ꯑꯩ ꯌꯥꯝ ꯆꯥꯅꯤꯡꯉꯦ ꯑꯗꯨꯒ ꯑꯩꯒꯤ ꯇꯔꯕꯨꯗꯁꯨ ꯍꯧꯖꯤꯛꯇꯤ ꯌꯥꯝ ꯌꯥꯝ ꯌꯥꯝ ꯌꯣꯟꯅꯗ꯭ꯔꯦꯗꯅ
ꯑ ꯑꯁ ꯑꯗꯨꯗꯤ ꯌꯦꯂꯣꯅꯦ ꯍ ꯆꯥꯅꯤ ꯍꯤꯜꯂꯣ ꯆꯥꯈꯤꯕꯗꯩꯅꯦ ꯔꯦꯇꯨ ꯁꯨꯡꯆꯥꯥ ꯆꯥꯅꯤꯡꯗ꯭ꯔꯦ ꯍꯥꯏꯕ
ꯎꯝ ꯑꯗꯩ ꯀꯤꯍꯣꯝ ꯀꯤꯍꯣꯝ ꯍꯧꯖꯤꯛ ꯀꯤꯍꯣꯝ ꯃꯇꯝꯅꯤꯅ ꯀꯤꯍꯣꯝ ꯑꯃ ꯆꯥꯕ ꯌꯥꯏꯦꯀꯣ
ꯈꯩ ꯆꯥꯅꯤꯡꯕ ꯍꯥꯏꯔꯦ ꯊꯝꯆꯦꯠꯇꯣ ꯆꯥꯖ ꯄꯤꯟꯗꯚꯥꯏ
ꯍꯩꯅꯧꯅꯤꯅ ꯍꯩꯅꯧꯒꯨꯝꯕ ꯈꯔ ꯄꯨꯕ ꯌꯥꯔꯦ
ꯑꯥ
ꯑ ꯑꯗꯨ ꯀꯥꯕ ꯈꯪꯗꯦ ꯀꯣꯏꯕꯁꯨ ꯌꯥꯝ ꯆꯠꯅꯤꯡꯉꯦ ꯀꯣꯏꯗꯕꯁꯨ ꯀꯨꯏꯔꯦ ꯑꯁ ꯈꯪꯗꯦꯗ ꯆꯠꯅꯤꯡꯕꯩ ꯋꯥꯗꯤꯗ ꯃꯥꯥꯟꯅ ꯆꯠꯅꯤꯡꯉꯦ ꯅꯤꯃꯤꯟꯅꯅꯕ ꯄꯨꯅꯕꯗꯣ ꯂꯩꯇꯕꯒꯤꯅꯦꯕ ꯍꯣꯏ ꯃꯤꯗꯣ ꯃꯔꯨ ꯑꯣꯏꯕ ꯃꯤꯗꯣ ꯄꯨꯅꯕꯗꯣ ꯂꯩꯇꯦꯕ ꯈ꯭ꯋꯥꯏꯗꯒꯤꯩ ꯃꯔꯨ ꯑꯣꯏꯏꯕ ꯑꯃꯅ ꯒꯥꯔꯤꯗꯣ
ꯍꯣꯏ ꯍꯣꯏ ꯃꯤꯗꯨ ꯂꯩꯔꯦ ꯈꯜꯂꯁꯤ ꯂꯥꯏꯟꯗ ꯆꯠꯄ ꯍꯥꯏꯁꯤꯅꯕꯨ
ꯎꯝ ꯎ ꯍꯣꯏ ꯑꯗꯨꯅꯤ ꯀꯥꯏꯗꯒꯤ ꯋꯥꯗꯣꯏꯅꯤ ꯏꯃꯥꯟꯅꯕꯤ ꯑꯩꯈꯣꯏ ꯑꯍꯨꯝꯗꯨ ꯆꯥꯝ ꯗꯤꯤ ꯆꯥꯋꯦ ꯑꯋꯥꯅꯤꯕꯨꯣ
ꯎꯝ
ꯄꯩꯁꯥ ꯈꯔ ꯇꯥꯜꯂꯁꯦ ꯑꯗꯨ ꯈꯔ ꯐꯪꯉꯛꯄꯩꯗꯣ ꯑꯍꯥꯟꯕ ꯈꯔ ꯈꯔ ꯆꯪꯅꯔꯛꯄꯩꯗꯣ ꯑꯗꯨꯗꯅꯦ ꯈꯔ ꯈꯔ ꯐꯪꯅꯔꯛꯄꯩꯗꯣ ꯑꯗꯨꯗ ꯑꯗꯨꯗ ꯅꯩꯔꯁꯤ ꯑꯩꯈꯣꯏ ꯑꯍꯨꯝꯒꯤꯗꯤ ꯂꯨꯄꯥ ꯆꯥꯝꯃ ꯌꯥꯡꯈꯩ ꯆꯥꯝ ꯌꯥꯡꯈꯩ ꯈꯥꯏꯅꯔ ꯌꯥꯅꯤ ꯍꯥꯏꯗꯤ ꯌꯦꯟ ꯀꯦꯖꯤ ꯑꯃ ꯍꯥꯏꯗꯤ ꯆꯥꯛ ꯌꯥꯝ ꯆꯥꯗꯕꯤꯗ ꯌꯦꯟꯒꯨꯝꯕꯗꯨꯅ ꯑꯗꯨꯝ ꯅꯝꯅ ꯆꯥꯁꯦꯕ ꯑ ꯌꯦꯟꯗꯨ ꯆꯥꯔꯅꯤꯪ ꯑꯗꯨꯒ ꯁꯤꯡꯖꯨꯒꯨꯝꯕ ꯑꯃ
ꯑꯣꯏ ꯁꯤꯡꯖꯨ ꯁꯨꯗ꯭ꯔꯁꯨ ꯏꯁꯄꯥꯏꯁꯤ ꯑꯃ ꯍꯧꯔꯕ
ꯑꯪ ꯌꯥꯏ ꯑꯗꯨꯃꯥꯏꯅ ꯇꯧꯔꯁꯨ ꯑꯗꯩ ꯍꯩ ꯃꯍꯤ ꯑꯃꯃꯝ ꯂꯩꯔꯅꯤ ꯀꯣ ꯀꯣꯀꯥ ꯀꯣꯂꯥꯒꯨꯝꯕ ꯖꯤꯡ ꯌꯥꯥꯎꯕꯤ ꯑꯃꯃꯝ ꯂꯩꯔꯅꯤ ꯑꯗꯨꯗꯗꯨꯒ
ꯈꯪꯗꯦ ꯅꯍꯠ ꯑꯃꯣ ꯑꯃꯨꯒꯨꯝꯕ ꯈꯔ ꯂꯩꯔꯅꯤ
ꯎꯝ ꯑꯗꯨꯠꯇ ꯀꯎ ꯑꯁ ꯈꯪꯗꯦꯗ ꯑꯗꯨꯝ ꯆꯥꯕꯩꯗꯤ ꯌꯥꯝ ꯊꯤꯅ ꯌꯥꯈ꯭ꯔꯦ ꯆꯥꯛ ꯀꯨꯝꯕ ꯌꯥꯎꯗꯕꯤꯗ ꯑꯗꯨꯝ ꯄꯨꯡ ꯀꯩꯅꯣꯃꯨꯛꯇ ꯆꯥ ꯌꯥꯏ ꯑꯃ ꯑꯅꯤꯃꯨꯛꯇ ꯆꯥ ꯌꯥꯗ꯭ꯔꯥ ꯇꯃꯥꯏ ꯇꯧꯧꯕ ꯌꯥꯏ ꯍꯥꯏꯦꯕ
ꯆꯥꯛꯂ ꯇ ꯇ ꯃꯅꯤ
ꯎꯝ ꯌꯦꯟ ꯇꯣ ꯃꯍꯤ ꯌꯥꯎꯗꯕꯤꯗꯅ ꯂꯞ ꯂꯥꯡꯅ ꯉꯧꯔꯒ ꯌꯦꯟ ꯃꯐꯩ ꯃꯐꯩ ꯃꯐꯩ ꯑꯍꯨꯝ ꯑꯃꯒ ꯍ ꯍꯃꯣ ꯃꯒ ꯍꯥꯞ
ꯑ ꯑꯩꯅ ꯆꯠꯅꯤꯡꯕ ꯑꯗꯨ ꯑꯝꯇ ꯃꯄꯨꯝ ꯌꯣꯟꯗ꯭ꯔꯣ ꯆꯤꯀꯟ ꯑ ꯌꯦꯝꯄꯨꯝ ꯌꯥꯝ ꯆꯥꯅꯤꯡ ꯉꯝꯗꯤ ꯉꯝ ꯉꯝꯗꯤ ꯉꯝꯃꯣꯏ ꯑꯩ ꯈꯪꯉꯦꯕ
ꯑꯗꯨ ꯑꯩ ꯆꯥꯔꯦꯕ ꯑꯩꯕꯨꯗꯤ ꯅꯍꯥꯟꯃꯨꯛ ꯑꯃꯨꯛ ꯌꯨꯝꯗ ꯑꯃꯨꯛ ꯁꯦꯝꯃꯒ ꯕꯔꯕꯨꯀꯌ꯭ꯨ ꯇꯨ ꯌꯦꯟ ꯃꯄꯨꯝ ꯑꯗꯨ ꯇꯧꯔ ꯆꯥꯒꯔ꯭ꯦ ꯕ ꯑꯗꯨꯝ ꯍꯥꯎꯕꯨꯗꯤ ꯍꯥꯎꯋꯦꯕꯀꯣ ꯆꯥꯥꯔꯁꯨ ꯁꯨꯝ ꯃꯁꯛꯇꯨꯒꯤ ꯁꯨꯝ ꯐꯖꯕꯒꯤ ꯀꯩꯅꯣꯅꯦ ꯀꯩꯁꯨꯥ ꯌꯥꯝꯅ ꯑꯩꯈꯣꯏꯅ ꯐꯖꯅꯒ ꯉꯧꯔꯣ ꯈꯣꯠꯂꯣ ꯆꯥꯕꯗꯨꯅ ꯍꯦꯜꯂꯤ ꯇ
ꯑꯗꯨꯕꯨꯗꯤ ꯍꯦꯟꯅꯤ ꯍꯦꯟꯗ ꯑꯗꯨꯑꯣꯏꯁꯨ
ꯑꯁꯨꯝ ꯕꯤꯠ ꯑꯃ ꯁꯨꯝ ꯋꯥꯈꯜꯗꯣ ꯋꯥꯈꯜꯗꯣ ꯌꯥꯝ ꯍꯥꯎꯗꯧ ꯃꯥꯟꯖꯕꯗꯣ ꯑꯗꯨꯏ ꯋꯥꯔꯤꯅꯤ ꯇꯀꯁꯨ ꯂꯩꯕ ꯋꯥ ꯅꯠꯇꯦ
ꯑꯗ ꯑꯩ ꯈ꯭ꯋꯥꯏ ꯆꯥꯎꯅꯤꯡꯕ ꯆꯥꯅꯤꯡꯕ ꯍꯥꯏꯔꯒꯅ ꯑꯃ ꯈꯖꯤꯡ ꯈ꯭ꯋꯥꯏ ꯆꯥꯎꯕꯗꯣ
ꯈꯖꯤꯡ ꯇꯥꯎꯕ
ꯈꯖꯤꯡ ꯑꯆꯧꯕꯗꯣ
ꯑꯥ ꯑꯥ ꯂꯣꯞꯁꯇꯔꯗꯣ ꯃꯔꯨ ꯀꯩꯅꯣ ꯃꯀꯨꯒ ꯐꯖꯅ ꯈꯣꯛꯑꯒ ꯍꯥꯏꯗꯤ ꯁꯨꯝ ꯆꯨꯞꯄ ꯆꯨꯞꯄꯒ ꯆꯥꯕꯗꯣ ꯑꯪ ꯁꯤ ꯐꯨꯠꯅꯤꯅ ꯍꯥꯏꯁꯦ ꯑꯗꯣ ꯑꯩ ꯑꯣꯛꯇꯣꯄꯁꯇꯤ ꯆꯥꯕ ꯁꯨꯛꯉꯝ ꯉꯝꯃꯣꯏ ꯑꯩ ꯊꯩꯕꯣꯡ ꯊꯩꯕꯣꯡ ꯕꯣꯡꯕꯥꯎ ꯌꯣꯠꯁꯤꯟꯕ ꯉꯝꯗꯕ ꯑꯩꯅ ꯑꯣꯛꯇꯣꯄꯁ ꯆꯥꯔ ꯀꯩꯗꯧꯗꯣꯏꯟ
ꯑꯦ ꯏꯊꯦ ꯑꯩꯁꯨ ꯊꯩꯕꯣꯡ ꯍꯥꯏꯅꯗꯦ
ꯑꯩꯗꯤ ꯍꯩꯅꯗꯕꯕꯨꯗꯤ ꯅꯠꯇꯦꯕꯀꯣ ꯑꯗꯨꯝ ꯍꯥꯏꯗꯤ ꯃꯅꯝꯒꯥꯇꯨꯗꯤ ꯑꯗꯨꯝ ꯅꯨꯡꯁꯤꯑꯕ ꯃꯣꯏ ꯃꯨꯟꯕꯩ ꯃꯅꯝꯒꯥꯠꯇꯣ ꯑꯗꯨꯗꯨꯒꯅꯦ ꯑꯩꯅ ꯑꯃꯨꯛ ꯀꯩꯅꯣ ꯇꯧꯗꯕ ꯎꯝ ꯌꯣꯠꯆꯤꯟꯕꯗꯨ ꯁꯨꯨꯛꯉꯝ ꯉꯝꯗꯕ ꯃꯣꯏꯗꯤ ꯃꯠ ꯍꯥꯏꯗꯤ ꯀꯩ ꯍꯥꯏꯅꯤ ꯃꯄꯨꯝ ꯑꯣꯏꯅ ꯄꯨꯔꯥ ꯀꯩꯅꯣ ꯇꯧꯕꯅꯦꯕ ꯑꯩ ꯑꯗꯨꯗꯤ ꯑꯩ ꯍꯩꯅꯗꯦꯕ ꯑꯩ ꯑꯃꯨꯛ ꯊꯕꯣꯡꯗꯨ ꯑꯗꯨ ꯃꯔꯨꯗꯨꯕꯨꯗꯤ ꯁꯨꯝ ꯐꯨꯠꯂꯒ ꯆꯥꯕꯗꯣ ꯑꯗꯨ ꯍꯥꯎꯋꯦ ꯀꯪꯉꯧ ꯉꯧꯕꯗꯒ ꯆꯥꯕ ꯑꯪ ꯑꯗꯨꯝ ꯍꯥꯎꯋꯦꯕ ꯑꯗꯨꯕꯨꯗ
ꯎꯝ ꯑꯁ ꯃꯁꯥꯗ ꯁꯨꯛꯍꯩ ꯍꯩꯅꯗꯦ ꯑꯩꯁꯨ ꯑꯗꯣ ꯑꯁꯦꯡ ꯑꯩ ꯁꯨꯝ ꯃꯤ ꯆꯥꯕ ꯆꯥꯕ ꯎꯔꯁꯨꯅꯦꯀꯣ ꯑꯣꯛꯇꯣꯕꯁꯇꯨ ꯀꯩ ꯍꯥꯌꯅꯤ ꯌꯥꯝ ꯈꯔ ꯍꯥꯎ ꯁꯥꯖꯔꯁꯨ ꯑꯩ ꯏꯁꯥꯗ ꯍꯩ ꯍꯩꯅꯗꯕꯒꯨꯝ ꯀꯩꯒꯨꯝ ꯇꯧꯕ ꯂꯩꯕꯗꯣ ꯇꯧꯋꯦ ꯍꯥꯏꯕ ꯑꯇꯣꯞꯄ ꯑꯇꯣꯞꯄ ꯆꯥꯕꯗ ꯇꯗꯤ ꯑꯩ ꯀꯩꯁꯨ ꯈꯟꯗꯦꯕ ꯑꯣꯛꯇꯣꯄꯁ ꯁꯦ ꯍꯦꯛ ꯆꯥꯕ ꯃꯥꯏꯃꯣꯛ ꯀꯩꯍꯥꯏꯅꯣ ꯑꯥ ꯀꯩꯅꯣꯗꯨ ꯎꯝ ꯃꯁꯥꯗ ꯀꯩ ꯄꯛ ꯀꯥꯏ ꯃꯆꯥ ꯃꯆꯥ ꯍꯣꯕ
ꯑ
ꯑꯗꯨ ꯌꯦꯡꯒꯥꯟꯗ ꯀꯩ ꯍꯥꯏꯅꯤ ꯏꯁꯥꯗ ꯍꯦꯟꯗꯕ ꯐꯥꯎꯋꯦ
ꯑꯣ ꯊꯪꯗꯦ ꯑꯩꯗꯤ ꯑꯁ ꯈꯪꯗꯦ ꯑꯗꯨꯝ ꯑꯗꯨꯏꯗꯨꯗꯤ ꯑꯩ ꯆꯥꯕ ꯁꯨꯡꯉꯝ ꯉꯝꯗꯧ ꯃꯥꯟꯗꯦ ꯑꯇꯣꯞꯄ ꯑꯇꯣꯞꯄꯗꯤ ꯑꯗꯨꯝ ꯉꯝꯅꯦꯕꯀꯣ ꯑꯗꯨꯗꯨꯒ ꯑꯗꯨꯝ ꯗꯤ ꯑꯩ ꯁꯨꯛꯉꯝ ꯉꯝꯃꯣꯏ ꯆꯥꯕ
ꯑꯩ ꯑꯇꯩ ꯍꯣꯏ ꯑꯇꯩꯗꯤ ꯑꯗꯨꯝ ꯍꯣꯏ ꯆꯥ ꯌꯥꯏ ꯑꯩꯅ ꯈ꯭ꯋꯥꯏ ꯄꯥꯝꯕꯗꯤ ꯈꯖꯤꯡ ꯑꯆꯧꯕ
ꯎꯝ ꯎꯝ ꯑꯩꯁꯨ ꯑꯗꯨꯏꯗꯨ ꯌꯥꯝ ꯄꯥꯝꯃꯦ ꯅꯍꯥꯟꯋꯥꯏ ꯌꯥꯝ ꯆꯥꯅꯤꯡꯕꯗꯣ ꯈꯪꯗꯦ ꯌꯥꯝ ꯆꯥꯅꯤꯡꯉꯦ ꯑꯗꯨꯏꯗꯨꯗꯤ ꯎ
ꯍꯣꯏꯌꯦ ꯑꯗꯨ
ꯍꯥꯎꯗꯧꯁꯨ ꯌꯥꯝ ꯃꯥꯟꯗ꯭ꯔꯥ ꯃꯤꯅꯒ ꯁꯨꯝ ꯆꯥꯕꯒꯤ ꯐꯣꯟꯗꯒ ꯊꯥꯒꯠ ꯄꯣꯠꯇꯣ ꯌꯥꯝ ꯍꯥꯎꯗꯧ ꯃꯥꯜꯂꯦ ꯍꯥꯏꯕ ꯑꯩꯗꯤ ꯃꯇꯣꯡꯁꯨ ꯌꯥꯝ ꯌꯥꯎꯔꯒ ꯈꯟꯗꯦ ꯆꯨꯞꯄꯒ ꯆꯥꯕꯗꯣ ꯑꯁ ꯌꯥꯝ ꯍꯥꯎꯗꯧ ꯃꯥꯜꯂꯦ ꯆꯅꯤꯡꯉꯦ ꯅꯣꯡꯃꯗꯤ ꯁꯣꯏꯗꯅ ꯆꯥꯒꯤꯒꯅꯤ
ꯆꯥꯒꯤꯅꯤ ꯀꯔꯤ ꯁꯤꯗꯧ ꯄꯨꯟꯁꯤꯅꯤ
ꯑꯗꯨꯅꯤ
ꯂꯩꯕ ꯂꯩꯇꯕ ꯈꯪꯗꯦ ꯑꯥ ꯍꯨꯡ ꯍꯨꯡ ꯎꯝ ꯁꯤ ꯑꯂꯨꯔ ꯄꯅꯤꯁꯤ
ꯑꯗꯨꯅꯤ ꯑꯗꯨꯅꯤ ꯁꯤꯒꯤ ꯃꯇꯨꯡꯗ ꯀꯥꯏ ꯂꯩꯔꯨꯅꯤ ꯈꯪ ꯃꯊꯪ ꯃ ꯄꯣꯛꯀꯥꯏ ꯄꯣꯛꯇꯧꯕꯕꯨ ꯑꯣꯏꯗ꯭ꯔꯁꯨ ꯈꯪꯗꯦ ꯂꯩꯕ ꯂꯩꯇ꯭ꯔꯁꯨ ꯈꯪꯗꯦ ꯆꯥꯛꯍꯧꯗ꯭ꯔꯗꯤ ꯀꯩꯅꯣ ꯍꯟꯗꯛꯀꯤ ꯃꯣꯄꯣꯛꯇꯣ ꯅꯨꯡꯉꯥꯏꯍꯧꯗ꯭ꯔꯗꯤ
ꯀꯔꯝꯕ ꯄꯣꯛꯇ ꯅꯨꯡꯉꯥꯏꯖꯗ꯭ꯔꯣ
ꯅꯤꯡꯉ ꯑꯣꯏꯣꯏꯖꯅꯤꯗ ꯆꯥ ꯌꯥꯝꯃꯩ ꯆꯥꯔ ꯃꯥꯏꯅ ꯁꯤꯖꯈꯤꯅꯤ ꯈꯜꯂꯛꯑꯦꯕꯣ ꯐꯤꯛꯒꯔꯒ ꯁꯦꯝꯗꯅ ꯑꯗꯨꯅꯤ ꯆꯥ ꯊꯛꯛꯇꯗ ꯅꯣꯏꯅꯤ ꯀꯪꯉꯒ ꯆꯨꯝꯃꯛ ꯀ ꯃꯃꯥꯟꯗ ꯁꯔꯨꯛꯄꯨꯗꯤ ꯁꯥꯃꯨ ꯃꯥꯟꯕꯅ ꯐꯩ ꯈꯜꯂꯛꯑꯦ
ꯍꯥꯏꯗꯤ ꯅꯣꯏꯔꯤꯅꯦꯅ ꯀꯩ ꯍꯥꯏꯅꯤ ꯀ ꯆꯥꯟꯅꯅ ꯅꯣꯏꯕ ꯅꯠꯇꯦꯕ
ꯍꯣꯏ ꯑꯗꯨꯗꯤ ꯆꯥꯔ ꯅꯣꯏꯔꯤꯕꯅꯦꯕ ꯁꯦꯟ ꯇꯤꯡꯅ ꯆꯥꯔ ꯅꯣꯏꯔꯤꯅꯦꯕ ꯃꯤ ꯏꯁꯤꯡꯗ ꯊꯛꯍꯜꯂꯦ ꯏꯁꯤꯡꯗ ꯊꯛꯄꯗ ꯅꯣꯏꯕꯗꯨ ꯅꯠꯇꯦꯕ
ꯍꯣꯏ
ꯆꯥꯔ ꯂꯣꯏꯕꯅꯤꯅ ꯑꯗꯨꯪ ꯏꯪ ꯅꯣꯏ ꯁꯤꯖꯅꯤ ꯈꯜꯂꯛꯑꯦꯕ ꯍ
ꯁꯨꯝ ꯃꯤꯂꯩꯗꯅꯀꯣ ꯀꯦ ꯑ ꯍꯌꯦꯡꯋꯥꯏ ꯁꯤꯈ꯭ꯔꯒ ꯂꯥꯏꯔꯕꯥꯛꯇ ꯂꯩꯔꯨꯗꯣꯏꯅꯤ ꯂꯥꯏꯔꯔꯕꯥꯛꯁꯤ ꯈꯔ ꯂꯩꯕ ꯉꯗꯦ
ꯑꯗꯨꯣꯅꯤ ꯂꯩ ꯄꯨꯔ ꯏ ꯆꯖꯅꯤ ꯋꯥꯍꯤꯒꯤ ꯋꯥꯔ
ꯎꯝ ꯅꯍꯥꯟꯅ ꯉꯥꯡꯔꯤꯉꯥꯏꯗꯗꯤ ꯈꯜꯂꯤꯅ ꯑꯩꯈꯣꯏꯁꯦ ꯑꯃꯨꯛꯇꯪ ꯁꯤꯔ ꯌꯦꯡꯁꯤꯔ ꯑꯃꯨꯛ ꯍꯤꯡꯒꯠ ꯌꯥꯔꯗꯤ ꯐꯠꯇꯣꯏꯅꯤ ꯀꯥꯏ ꯂꯩꯕꯅꯣ ꯀꯥꯏꯅ
ꯎꯝ ꯃ ꯊꯪ ꯃ ꯄꯨꯒ ꯂꯩꯔꯝꯗꯧꯒ ꯃꯥꯟꯕꯗꯣ ꯑꯩ ꯃꯕꯣꯛ ꯇꯔꯦꯠꯂꯀ ꯍꯥꯏꯅꯕꯁꯤꯗꯀꯣ ꯑꯃꯥꯡꯅꯤꯅ ꯈꯪꯗꯕꯗꯨ
ꯂꯩꯕꯩ ꯑꯣꯏꯔꯝꯕꯁꯨ ꯍꯥ
ꯂꯩꯕ ꯂꯩꯇ꯭ꯔꯥ ꯍꯥꯏꯁꯦ ꯈꯪꯕ ꯄꯣꯠ ꯅꯠꯇꯦꯗ ꯑꯗꯨꯣ ꯍꯥꯏꯅꯕꯅꯤꯅ ꯂꯩꯔ ꯂꯩꯕꯗꯤ ꯍꯥꯏ ꯍꯥꯏꯗꯤ ꯃꯤꯅ ꯍꯥꯏꯅꯔꯛꯄ ꯑꯃ ꯂꯩꯔꯤꯅꯤꯅꯀꯣ ꯈꯤꯇꯪ ꯊꯥꯖꯕꯗꯤ ꯌꯥꯗꯦ ꯑꯗꯨꯏꯁꯨ ꯄꯨꯂꯞ ꯊꯥꯖꯕꯁꯨ ꯌꯥꯗꯦꯗꯣ ꯂꯩꯕ ꯂꯩꯇ꯭ꯔꯥ ꯈꯪꯗꯕ ꯄꯣꯠꯅꯦꯕ
ꯎꯝ
ꯑꯗꯨꯅ ꯊꯥꯖ ꯈ ꯊꯥꯖꯗ꯭ꯔꯦ ꯊꯥꯖ ꯅꯍꯥꯟꯋꯥꯏ ꯃꯃꯥꯡ ꯃꯃꯥꯡꯉꯩ ꯑꯗꯨꯗꯤ ꯍꯥꯏꯗꯤ ꯂꯥꯏꯒ ꯃꯤꯒ ꯁꯦꯗꯤ ꯄꯨꯜꯂꯞ ꯇꯤꯜꯂꯒ ꯂꯩꯃꯤꯟꯅꯔꯝꯃꯦ ꯍꯥꯏꯗꯅꯀꯣ ꯂꯥꯏꯡꯝꯃꯤꯉꯒ ꯁꯝꯅꯔꯝꯃꯦ ꯍꯥꯏꯗꯅꯀꯣ ꯑꯗꯣ ꯑꯩꯈꯣꯏ ꯎꯍꯧꯗ꯭ꯔꯅꯤꯅ ꯋꯥꯔꯤꯒꯨꯝꯕꯗ ꯂꯥꯏꯔꯤꯛꯀꯨꯝꯕꯗ ꯁꯨꯝ ꯊꯦꯡꯅꯕ ꯈꯣꯠꯄ ꯑꯍꯜ ꯂꯃꯟꯅ ꯍꯥꯏ ꯀꯥꯟꯅ ꯈꯪꯕ ꯅꯠꯇꯅꯗꯤꯀꯣ ꯈꯪꯍꯧ ꯌꯥ ꯂꯩ ꯂꯩ ꯆ ꯍꯜꯂ ꯈꯔꯗꯦꯕ
ꯍꯥꯏꯗ꯭ꯔꯣ ꯑꯁ ꯃꯃꯥ ꯃꯄꯣꯛꯇ ꯂꯥꯛꯄ ꯑꯣꯏꯕꯩꯅꯤ ꯍꯥꯏꯗꯤ ꯈꯤꯇꯪ ꯃꯤ ꯈꯔꯁꯨ ꯑꯥ ꯑꯗꯨꯒ ꯄꯥꯞ ꯇꯧꯔꯨꯕꯩꯅꯤꯅꯪ ꯋꯥꯔꯤꯁꯤꯅꯒ ꯍꯥꯏꯕ